ꯍꯜꯂꯣ
ꯑꯣ ꯇꯥꯏꯌꯦ
ꯎꯝ ꯁꯦꯡꯅ ꯇꯥꯗꯕ꯭ꯔꯥ
ꯇꯥꯏꯌꯦ
ꯎꯝ ꯑꯗꯨ ꯑꯇꯩꯗ ꯇꯧꯕ ꯀꯥꯟꯗꯗꯤ ꯁꯦꯡꯅ ꯇꯥꯗꯦꯅ ꯍꯥꯏꯕ ꯑꯩꯅꯦꯕ ꯅꯨꯡꯉꯥꯏꯇꯕꯔꯦꯅ ꯈꯟꯕ
ꯑꯩꯒꯤ ꯑꯩꯒꯤ ꯀꯩꯅꯣ ꯃꯈꯣꯟꯗꯤ ꯐꯖꯅ ꯇꯥꯕ꯭ꯔꯥ
ꯇꯥꯏꯌꯦ ꯅꯪꯉꯣꯟꯗꯁꯨ ꯍꯥꯏꯔꯛꯄ꯭ꯔꯥ
ꯑꯗꯨꯗꯤ ꯍꯥꯏꯔꯛꯇꯦ
ꯑꯣ
ꯉꯁꯥꯏ ꯑꯃꯕꯨꯗꯤ ꯕꯤꯖꯤ ꯑꯣꯏꯌꯦꯅꯀꯣ ꯇꯧꯕꯤꯌꯦ
ꯑꯣ
ꯑꯗꯨꯒ ꯑꯃꯒꯤꯅ ꯖꯦꯔꯣ ꯁꯤꯠꯄ
ꯍ
ꯀꯃꯥꯏꯅ ꯑ ꯇꯔꯦ ꯍꯧꯖꯤꯛ ꯆꯥꯊꯣꯛꯑꯒ ꯉꯁꯤꯗꯤ ꯑꯣꯁꯥ ꯆꯥꯏ ꯏꯔꯣꯝꯕꯒ ꯀꯥꯡ
ꯎꯝ ꯑꯦ ꯀꯥꯎꯏꯅꯤꯍꯦ ꯑꯩꯗꯤ ꯁꯣꯝꯗ ꯆꯥꯛꯎꯔꯤꯁꯤꯗꯤ ꯑꯩꯁꯨ ꯁꯟꯗꯣꯡꯕ ꯆꯥꯏꯕ ꯀꯥꯎꯔꯨꯕ
ꯊꯕꯛ ꯆꯤꯟꯂꯤꯉꯩꯗ
ꯍꯥ
ꯊꯕꯛ ꯆꯤꯜꯂꯤꯉꯩꯗ ꯀꯥꯎꯔꯕꯣ
ꯑꯥꯎ ꯏꯁ ꯄ꯭ꯂꯦꯟꯁꯦ ꯌꯥꯗ꯭ꯔꯦ ꯍꯧꯖꯤꯛ ꯇꯧꯒꯤꯕ ꯊꯕꯛꯁꯦ ꯀꯥꯎꯑꯦ ꯐꯣꯟꯁꯦ ꯎꯝ ꯑꯩꯅ ꯑꯥ ꯒꯥꯔꯤ ꯊꯧꯔꯤꯀꯥꯟꯗ ꯀꯣꯜꯒ ꯇꯧꯕꯁꯤꯅꯦ
ꯑꯥ
ꯁꯤꯁꯦ ꯑꯩꯈꯣꯏ ꯍꯦꯜꯃꯦꯠꯀꯤ ꯃꯔꯛꯇ ꯆꯠꯇꯣꯏꯅꯦꯕ
ꯑꯥ
ꯑꯗꯨꯒ ꯑꯩ ꯁꯨꯝ ꯐꯣꯟꯁꯦ ꯄꯨꯀꯩꯗ ꯁꯨꯝ ꯍꯥ ꯍꯥꯞꯄꯁ ꯆꯦꯛ ꯌꯥꯝ ꯇꯧꯕꯒꯜꯂꯦꯕ ꯇꯧꯍꯧꯕ ꯈꯣꯠꯄ ꯍꯥꯏꯅ ꯑꯗꯨꯒ ꯈꯨꯟꯗꯤ ꯃꯥꯡꯉꯀꯥꯟꯗ ꯌꯥꯎꯔꯝꯗ꯭ꯔꯕ ꯑꯗꯨ ꯄꯥꯈꯠꯂꯁꯤ ꯋꯥꯔꯤ ꯁꯥꯅ ꯁꯥꯅ
ꯇꯧꯕꯅꯦ ꯑꯗꯨꯒꯨꯝꯕ
ꯑꯅꯣꯛ ꯑꯩꯁꯨ ꯑꯅꯣꯛꯀ ꯇꯧꯕꯗꯨꯅ
ꯑꯣ ꯎꯞꯅ ꯎꯞꯅ ꯊꯤꯕ
ꯄꯥꯏꯔꯒ ꯑꯗꯨꯝ ꯀꯥꯏꯔ ꯂꯩꯈ꯭ꯔꯒꯦꯒ ꯊꯤꯕꯒꯨꯝꯕ
ꯕꯦꯟꯗꯤꯌꯥꯝ ꯐꯔꯤꯖꯅꯤꯅꯦ ꯏꯕꯅꯤ
ꯑꯕ ꯍꯥꯏꯠꯇ
ꯑ ꯀꯩꯅꯣꯖꯤꯦ ꯍꯥꯏꯒꯦ ꯇ
ꯑꯗꯨꯁꯨꯨꯝ ꯀꯥꯎꯔꯕꯣ
ꯑ ꯅꯪ ꯍꯅꯥꯥꯏꯔꯣ ꯍꯂꯣ ꯇꯥꯏ ꯇꯥꯏ
ꯑꯥ ꯑꯥ ꯑꯥ ꯅꯣꯏ ꯁꯟꯗꯨꯅ ꯀꯃꯥꯏ ꯊꯣꯡꯕꯅꯣ ꯀꯃꯥꯏꯅ ꯊꯣꯡꯕꯀꯣ ꯊꯣꯡꯏꯤ
ꯁꯟꯂꯣ ꯍꯣꯇꯦꯜꯗꯒꯤ ꯂꯩꯕ ꯈꯨꯊꯣꯡ
ꯑꯣ ꯑꯗꯨꯅꯦ ꯏꯁꯝ ꯁꯝꯃꯦ
ꯑ ꯍꯥꯎꯤ ꯍꯥꯎꯋꯤ ꯃꯣꯏ ꯃꯅꯨꯡ ꯁꯥꯕꯗꯤ ꯄꯨꯜꯂꯦꯕ ꯑꯗꯁꯝ ꯐꯖꯅ ꯊꯣꯡꯉꯦ ꯃꯣꯏ ꯃꯅꯝ ꯅꯝꯕꯤ ꯈꯣꯠꯄꯤ ꯑꯗꯨ ꯇꯧꯗꯦ
ꯄꯨꯂꯞ ꯊꯣꯡꯕꯗꯨꯅꯗꯤ ꯍꯦꯟꯅ ꯍꯥꯎꯋꯦ ꯃꯅꯨꯡ ꯊꯥꯁꯨ ꯀꯔꯤꯁꯤꯂꯣ ꯌꯥꯎꯕꯅꯣ
ꯎꯝ ꯑꯗꯣ ꯑꯩ ꯃꯅꯨꯡꯅꯨꯡꯁꯥ ꯊꯣꯡꯕꯁꯦ ꯄꯥꯛ ꯆꯒꯗꯕ ꯑ ꯅ ꯑꯩ ꯈꯨꯊꯤꯕ ꯑꯃ ꯊꯦꯡꯅꯈ꯭ꯔꯕ
ꯑꯥ
ꯍꯥꯎꯗ ꯍꯦꯛ ꯎꯕ ꯀꯥꯟꯗ ꯌꯥꯗꯕꯤꯅꯦꯕ
ꯍꯣꯏ ꯈꯔꯗꯤ ꯐꯖꯗꯦ ꯃꯥꯒꯤ ꯁꯛꯇꯣ
ꯑꯥ ꯑꯗꯨ ꯑꯩꯅ ꯍꯩꯅꯈꯤꯕꯗ ꯍꯧꯖꯤꯛ ꯁꯛꯈꯤꯕ ꯑꯃꯨꯛ ꯂꯩꯌꯦꯗꯅ ꯑꯗꯨꯒ ꯃꯣꯏꯦ ꯑꯃ ꯑꯣꯛ ꯊꯣꯡꯕꯗꯨꯅꯤꯅꯦ ꯐꯖꯅ ꯆꯥꯝꯗꯕꯒꯤꯅꯦ
ꯑꯥ
ꯃꯅꯝꯗꯨ ꯀꯩꯅꯣꯗꯣ ꯕꯛ ꯂꯥꯎꯅ ꯄꯣꯈꯥꯏꯔꯛꯄꯩ ꯇꯥꯏꯞꯇ ꯂꯥꯛꯄ ꯑꯃ ꯂꯩꯗꯅ ꯑꯣ ꯆꯥꯔꯤ ꯀꯥꯟꯗ ꯑꯗꯨ ꯊꯦꯡꯅꯔꯛꯄ
ꯑ
ꯑꯗꯨ ꯀꯥꯟꯗ ꯑꯁ ꯑꯗꯨꯥꯟ ꯆꯥ ꯇꯣꯛ ꯑꯃꯨꯛꯕ꯭ꯔꯁ ꯑꯃꯨꯛ ꯇꯧꯔꯤꯅꯦ ꯍꯥꯏꯅ ꯑꯃꯟꯗꯗꯅ ꯑꯗꯨꯃꯥꯏꯅ ꯊꯦꯡꯅꯕ ꯌꯥꯒ꯭ꯔ ꯑ
ꯑꯩ ꯑꯩꯉꯗꯗꯤ ꯑꯗꯨ ꯍꯨꯝꯕꯗꯨꯃꯤ ꯊꯦꯡꯒꯁꯦ ꯑꯗꯨꯒ ꯑꯩꯁꯨ ꯑꯃ ꯄꯥꯔꯠꯀꯨꯝꯕꯗꯣ ꯈꯔ ꯍꯥꯏꯗꯤ ꯌꯦꯡꯕꯗ ꯈꯔ ꯃꯑꯣꯡ ꯇꯥꯗ꯭ꯔꯗꯤ ꯆꯥꯗꯦꯕ
ꯎꯝ
ꯐꯅꯒꯨꯝ ꯇꯂꯩꯅ
ꯃꯥ ꯑꯗꯨꯒꯨꯝꯕꯗꯤ ꯐꯖꯅ ꯇꯧꯒꯗꯧꯅꯤ ꯍꯥꯏꯗꯤ ꯑꯐꯕ ꯄꯣꯠꯇꯤ ꯅꯠꯇꯕꯅꯤꯅꯀꯣ
ꯍ ꯑ ꯃꯅꯨꯡ ꯁꯥꯔꯦ ꯃꯤ ꯃꯄꯥꯟꯒꯤ ꯑꯩ ꯄꯥꯛ ꯀꯥꯗꯦꯕ ꯑꯩ ꯌ ꯂꯩ ꯅꯠꯇ꯭ꯔꯗꯤꯀꯣ
ꯎꯝ ꯑꯣ ꯃꯅꯨꯡꯁꯥ ꯃꯅꯨꯡꯁꯥ ꯍꯥꯏꯁꯦ ꯃꯄꯥꯟꯗꯗꯤ ꯆꯥꯗꯦꯕ ꯇꯧꯕꯗꯤ ꯃꯅꯨꯡ ꯃꯅꯨꯡ ꯃꯅꯨꯡꯒꯤ ꯄꯣꯠꯅꯤꯅꯀꯣ ꯃꯅꯨꯡꯗ ꯆꯥꯗꯧꯅꯦꯕ
ꯑꯁ
ꯑꯗꯨ ꯇꯥꯔꯦ ꯍꯣꯏ
ꯑꯥ ꯌꯥꯝ ꯆꯥꯟꯅꯅꯒ ꯍꯥꯏꯔꯛꯑꯦ ꯃꯅꯨꯡ ꯁꯥꯗꯤ ꯃꯄꯥꯟꯗ ꯆꯥꯗꯦ ꯃꯄꯥꯟ ꯁꯥꯁꯨ ꯃꯅꯨꯡ ꯆꯥꯔꯝꯃꯔꯣꯏ ꯑꯗꯨꯗꯤ
ꯆꯥꯏꯑꯦ
ꯑꯣ ꯑꯗꯨꯑꯣꯏꯗꯤ ꯀꯔꯤꯒꯤꯅꯣ ꯅꯪꯅ ꯃꯅꯨꯡꯁꯥꯁꯦ ꯑꯁꯨꯛ ꯌꯥꯝ ꯇꯝꯊꯤꯅ ꯎꯕꯤꯔꯤꯁꯦ ꯀꯩꯒꯤꯅꯣ
ꯈꯔ ꯑ ꯄꯣꯛꯀꯤꯁꯤꯅ ꯑꯃꯨꯛ ꯀꯩꯅꯣ ꯇꯧꯋꯦ ꯑꯗꯨꯒ ꯑ ꯕꯤꯐꯀꯤꯗꯤ ꯑꯃ ꯇꯋꯦꯜꯒꯨꯝꯕꯒ ꯑꯣꯏꯕꯗꯣ
ꯑꯥ
ꯕ꯭ꯂꯦꯛ ꯀ ꯌꯥꯝ ꯅꯞ ꯄꯤꯗꯅ ꯃꯥꯗꯤ
ꯑ
ꯈꯦꯠꯇꯣꯛꯇꯕꯗꯣ ꯊꯨꯀꯠꯆꯩꯕ
ꯑꯣ
ꯎꯝ ꯃꯣꯏ ꯃꯅꯝꯁꯦ ꯌꯥꯝ ꯀꯟꯕꯅꯤꯅꯦ ꯀꯩꯅꯣꯒꯤꯁꯦ
ꯋꯥꯅꯦ ꯀꯟꯂꯦ ꯀꯩꯅꯣꯅꯕꯨ ꯍꯦꯟꯅ ꯀꯟꯕꯅꯦ ꯍꯃꯦꯡꯅ
ꯑꯥ ꯑꯁ ꯍꯃꯦꯡ ꯃꯅꯝꯁꯤꯗꯤ ꯑꯣ ꯍꯥꯃꯦꯡ ꯎꯝ ꯃꯣꯏꯁꯦ ꯍꯥꯃꯦꯡꯒꯨꯝꯕꯁꯦ ꯅꯦꯄꯥꯂꯤꯒꯨꯝꯕꯅ ꯊꯣꯡꯕꯅ ꯈꯔ ꯍꯥꯎꯋꯦ ꯃꯣꯏꯁꯦ
ꯑꯣ ꯑꯩ ꯆꯥꯅꯤꯡꯕꯁꯨ ꯄꯣꯛꯇꯦꯗ
ꯎꯝ ꯑꯩꯗꯤ ꯁꯥꯕꯨ ꯑꯣꯏꯗꯤ ꯂꯣꯏ ꯆꯥꯅꯤꯡꯕ ꯄꯣꯛꯑꯦ ꯌꯥꯝ ꯄꯥꯝꯖꯕ ꯍꯥꯏꯇꯥꯔꯦ
ꯆꯥꯒꯗꯕꯅꯤ ꯀꯩꯅꯣ
ꯎꯝ ꯑꯗꯣ ꯁꯥꯗꯁꯨ ꯆꯥꯅꯤꯡꯕꯁꯤꯗ ꯑꯩꯁꯤ ꯁꯤꯖꯟ ꯅꯥꯏꯌꯦꯕ ꯁꯤꯖꯟ ꯅꯥꯏꯕ ꯍꯥꯏꯗꯤ ꯑ ꯍꯥꯏꯗꯤ ꯑꯩꯒꯤ ꯃꯨꯠꯇꯨꯒꯤ ꯃꯈꯥ ꯄꯣꯜꯂꯦꯕ
ꯎꯝ
ꯍꯥꯏꯗꯤ ꯑꯃꯨꯛꯁꯨ ꯑꯃꯨꯛꯁꯨ ꯑꯣꯛꯁꯤ ꯃꯌꯥꯝ ꯆꯥꯅꯤꯡꯕꯁꯨ ꯌꯥꯎꯋꯦ ꯑꯗꯣ ꯑꯣꯛꯁꯦ ꯁꯨꯡꯆꯥ ꯆꯥꯅꯤꯡꯗꯕꯁꯨ ꯌꯥꯎꯋꯦ
ꯑꯥ
ꯑ ꯑꯥꯗꯨꯃꯥꯏ ꯇꯧꯏ
ꯑꯩ ꯃꯔꯛ ꯑꯃ ꯑꯣꯛ ꯑꯃꯨꯛ ꯆꯥꯔꯨꯗ꯭ꯔꯕꯅꯦꯕ ꯑꯗꯨ ꯑꯃꯨꯛ ꯆꯥꯔꯤꯅꯤ
ꯑꯣ ꯑꯗꯨꯃꯛꯇꯤ ꯇꯧꯗꯦ ꯐꯅ ꯆꯥꯅꯤꯡꯗ꯭ꯔꯁꯨ ꯈꯔ ꯊꯣꯡꯕꯨ ꯊꯣꯡꯉꯗꯤ ꯍꯦꯛꯇ ꯀꯩꯅꯣ ꯇꯧꯕꯩ ꯅꯠꯇꯕ ꯍꯥꯏꯗꯤ ꯌꯥꯝ ꯆꯥꯅꯤꯡꯉꯨꯕꯩ ꯅꯠꯇꯕꯀꯣ ꯍꯥꯏꯗꯤ ꯄꯥꯝꯃꯨꯕ ꯍꯥꯏꯇꯥꯔꯦ ꯃꯤꯅ ꯋꯥꯅ ꯊꯣꯡꯖꯔꯤꯗꯣ
ꯍꯣꯏ ꯑꯗꯨꯃꯥꯏ ꯍꯥꯏꯌꯨ
ꯎꯝ ꯑꯩꯈꯣꯏꯗꯤ ꯄꯣꯖꯤꯇꯤꯕꯀꯤ ꯃꯤꯅꯦꯅ ꯐꯅ ꯉꯥꯛꯇ ꯎꯏꯌꯦꯕ ꯐꯅ ꯈꯟꯕ ꯇꯝꯕ ꯍꯥꯏꯇꯥꯔꯦ ꯑꯥꯎ
ꯑꯩꯁꯦ ꯆꯥꯗꯣꯏꯒꯦ ꯍꯥꯏꯔꯗꯤ ꯑꯗꯨꯝ ꯆꯥꯗꯕ ꯉꯝꯃꯦ ꯑꯩ ꯃꯥꯡꯗ ꯜꯂ ꯂꯩꯔꯁꯨ
ꯑꯣ ꯑꯩꯁꯨ ꯉꯝꯕꯨꯗꯤ ꯉꯝꯃꯤꯗ ꯑꯗꯨꯁꯨ ꯑꯩꯅ ꯀꯩ ꯀꯥꯟꯅꯕꯅꯤ ꯆꯥꯅꯕꯗꯨꯒ ꯑꯗꯨꯃꯥꯏꯅ ꯇꯧꯔꯒ ꯌꯦꯛꯅꯔꯒ ꯑꯥꯎ ꯃꯥꯅꯦ ꯃꯥꯅꯦ ꯑꯗꯨꯃꯛ
ꯌꯥꯏ ꯑꯗꯨꯒꯤ ꯋꯥꯈꯜꯁꯨ ꯌꯥꯏ
ꯊꯕꯥꯛ ꯆꯠꯄꯔꯥ
ꯆꯠꯂꯦ
ꯎꯝ
ꯉꯁꯤꯗꯤ ꯍꯅꯨꯕꯤ ꯑꯃꯁꯨ ꯈꯠꯅꯔꯝꯃꯤ
ꯃꯥ ꯀꯗꯧꯔꯒꯦ
ꯄꯩꯁꯥ ꯄꯩ ꯄꯩꯁꯥꯗ ꯆꯥꯡ ꯅꯥꯏꯅ ꯄꯤꯔꯛꯇꯕꯒꯤ
ꯑ
ꯕꯦꯡꯒꯤ ꯀꯔꯦꯛꯁꯟ ꯆꯠꯂꯦꯗꯅ ꯑꯗ ꯃꯃꯥꯡꯒꯤ ꯍꯞꯇꯥ ꯑꯅꯤꯁꯤꯅ ꯄꯩꯁꯥ ꯁꯨꯅ ꯄꯤꯔꯛꯇꯦꯗꯅ ꯑꯗꯨꯒ ꯀꯩꯅꯣ ꯇꯧꯕ ꯎꯝ ꯉꯁꯤꯁꯨ ꯑꯃꯨꯛ ꯄꯩꯁꯥꯗ ꯊꯃꯥꯝꯗꯕ ꯑꯗꯨꯒ ꯐꯣꯟ ꯇꯧꯕꯗꯨꯁꯨ ꯑꯦ ꯍꯣꯔꯦꯟ ꯀꯥꯞꯄꯛꯀꯦ ꯍꯣꯔꯦꯟ ꯀꯥꯞꯄꯛꯀꯦ ꯍꯥꯏꯔꯒ ꯐꯣꯟ ꯇꯧꯕꯁꯤꯅ ꯑꯩꯅ ꯇꯧꯕꯁꯤꯅ ꯆꯠꯇꯕ ꯃꯥꯅ ꯇꯧꯔꯛꯄꯅ ꯌꯥꯕ ꯑꯗꯏꯟ ꯇꯧꯕ ꯑꯗꯨꯒꯤ ꯑꯩꯁꯨ ꯈꯔ ꯉꯥꯡꯕ ꯌꯥꯕ ꯈꯔ ꯉꯥꯡꯉꯝꯃꯦ
ꯀꯌꯥ ꯀꯌꯥ ꯍꯨꯜꯂꯤ
ꯍꯟꯕ ꯍꯥꯏꯗꯤ ꯃꯣꯏ ꯀꯩꯅꯣꯅꯦ ꯍꯞꯇꯥꯒꯤ ꯀꯂꯦꯛꯁꯟ ꯆꯠꯄꯗꯣ ꯈꯪꯕ꯭ꯔꯥ ꯍꯞꯇꯥꯒꯤ ꯍꯨꯟꯕꯗꯣ ꯃꯣꯏ ꯂꯧꯕꯩ ꯃꯇꯨꯡꯏꯟꯅ ꯍꯧꯖꯤꯛ ꯀꯤ ꯄꯩꯁꯥꯗꯨ ꯀꯩꯅꯣ ꯇꯧꯕꯤꯗꯅ ꯑꯗꯨꯗ
ꯑꯩꯈꯣꯏꯁꯨ ꯂꯧꯋꯦꯕ
ꯎꯝ
ꯑꯩꯈꯣꯏ ꯂꯧꯕꯗꯨꯅ ꯀꯌꯥ ꯍꯨꯟꯕꯅꯣ ꯀꯥꯎꯒꯔꯦ ꯈꯣꯏ ꯃꯅꯥ ꯍꯨꯟꯕꯅꯤꯅꯥ ꯈꯪꯗꯦ
ꯎꯝ ꯑꯩꯈꯣꯏꯁꯨ ꯂꯧꯋꯦ ꯑꯗꯨꯗꯣ ꯑꯩꯅ ꯑꯗꯨꯒꯤ ꯊꯕꯛꯇꯣ ꯇꯧꯗ꯭ꯔꯤꯀꯥꯟꯗ
ꯑ
ꯑꯗꯣ ꯑꯩꯈꯣꯏꯅ ꯂꯧꯕꯗꯗꯤ ꯁꯨꯝ ꯃꯤ ꯄꯩꯁꯥꯗꯨ ꯂꯧꯔꯨꯃꯤꯅ ꯃꯤꯅ ꯉꯥꯡꯕꯗꯨ ꯅꯨꯡꯉꯥꯏꯇꯦꯅ ꯁꯨꯝ ꯃꯇꯝꯗꯨ ꯂꯩꯔꯁꯨ ꯂꯩꯇꯁꯨ ꯃꯤꯉꯣꯟꯗ
ꯍꯣ ꯅꯪꯅꯕ ꯑꯗꯨꯝ ꯍꯣꯏ ꯌꯥ ꯀꯩꯅꯣ ꯅꯣꯡ ꯐꯥꯗꯣꯛꯀꯨꯝꯕ ꯁꯣꯏꯕꯗꯣ ꯑꯗꯨꯝ ꯉꯁꯤ ꯄꯤꯔꯥꯔꯣꯏꯅ ꯑꯗꯨꯝ ꯐꯖꯅ ꯍꯥꯏꯗꯣꯛꯄꯗꯨꯅ ꯐꯩꯌꯦꯕ ꯑꯗꯨ ꯅꯠꯇꯕꯤꯗ ꯀꯣꯏ ꯆꯦꯟ ꯆꯦꯟꯕꯗꯨꯗꯤ ꯇꯜꯂꯦꯕ
ꯃꯥꯅꯦ ꯍꯥꯏꯗꯤ ꯃꯣꯏ ꯄꯤꯗꯕꯁꯨ ꯌꯥꯗꯧꯁꯨ ꯂꯩꯇ꯭ꯔꯦ ꯄꯤꯗꯧ ꯂꯩꯔ ꯄꯣꯠꯅꯦ
ꯃꯥꯅꯤ
ꯑꯩꯈꯣꯏꯒꯤꯀꯣ ꯑꯩꯈꯣꯏ ꯃꯅꯥꯛꯇ ꯑꯃꯁꯨ ꯂꯩ ꯃꯣꯏꯁꯤꯅ ꯒꯣꯔꯃꯦꯟꯒꯤ ꯂꯣꯟ ꯂꯧꯕ
ꯎꯝ
ꯑꯗꯨ ꯂꯣꯟ ꯂꯧꯕꯗꯣ ꯃꯣꯏꯗꯣ ꯁꯤꯡꯒꯠꯇ꯭ꯔꯦꯕꯀꯣ
ꯎꯝ
ꯁꯤꯡꯒꯠꯇꯕꯗꯣ ꯃꯣꯏ ꯕꯦꯡꯅ ꯑꯗꯨꯝ ꯐꯣꯟ ꯇꯧꯔꯛꯄ
ꯎꯝ
ꯐꯣꯟ ꯇꯧꯔꯛꯄꯗꯣ ꯁꯨꯡ ꯄꯥꯏ ꯄꯥꯏꯗꯕꯤꯗ ꯐꯣꯟꯗꯣ ꯑꯣꯏꯅ ꯄꯥꯏꯗꯕꯤꯗ ꯂꯩꯌꯦ ꯍꯧꯖꯤꯛꯁꯤ ꯃꯀꯣꯛ ꯆꯥꯛꯇꯔꯥ ꯍꯥꯏꯕ
ꯑꯗꯨꯅꯦ
ꯅꯣꯏ ꯆꯠꯄꯗ ꯃꯤ ꯖꯥꯠ ꯖꯥꯠꯇꯤ ꯌꯥꯝ ꯊꯦꯡꯅꯔꯝꯅꯤꯌꯦ
ꯑꯣ ꯑꯁ ꯃꯈꯜ ꯃꯈꯜꯅꯦ ꯀꯩꯅꯣ ꯇꯧꯔꯒ ꯅꯣꯛꯅꯤꯡꯕ ꯑꯃꯒ ꯅꯤꯡꯁꯤꯡꯉꯦ ꯍꯧꯖꯤꯛꯀꯤ ꯅꯨꯄꯤ
ꯑꯥ
ꯑꯍꯟꯕꯨꯗꯤ ꯑꯍꯟꯅꯦꯕ ꯍꯧꯖꯤꯛꯀꯤ ꯀꯂꯦꯛꯁꯟ ꯆꯠꯄ ꯅꯨꯃꯤ ꯈꯨꯗꯤꯡꯒꯤ ꯀꯩꯅꯣ ꯇꯧꯗꯣꯏꯅꯦꯕ ꯃꯥꯗꯤ ꯁꯨꯝ ꯂꯣꯟꯅ ꯌꯨꯝꯗ ꯁꯨꯡꯂꯩ ꯂꯩꯔꯣꯏꯗꯤꯅꯦꯕꯀꯣ ꯊꯥ ꯑꯃꯃꯨꯛ ꯃꯥ ꯂꯣꯠꯂ ꯂꯩꯌꯦꯕꯀꯣ ꯑꯗꯣ ꯅꯣꯡꯃ ꯕꯟ ꯇꯧꯕ ꯅꯨꯃꯤꯠꯇ ꯑꯩꯁꯦ ꯀꯥꯎꯗꯅ ꯆꯠꯂꯨꯔꯕ
ꯑꯥ
ꯑꯗꯩꯩ ꯃꯥꯗꯤ ꯕꯟꯅꯨꯃꯤꯠꯅꯦ ꯕꯟꯅꯨꯃꯤꯠꯁꯤꯗꯤ ꯑꯥ ꯆꯠꯇꯦꯗꯅ ꯑꯗꯤ ꯕꯟ ꯅꯨꯃꯤꯠꯅꯦ ꯑꯩ ꯂꯥꯛꯑꯔꯣꯏꯅ ꯃꯥꯥꯏ ꯁꯣꯝꯗ ꯁꯨꯃꯥꯡꯑꯥꯏꯗ ꯄꯦꯔꯒ ꯁꯨꯛꯇꯣꯛꯑꯒ ꯁꯨꯛꯇꯣꯛ ꯂꯩꯔꯝꯕ ꯑꯩ ꯎꯀꯥꯟ ꯆꯦꯟꯒꯦ ꯇꯧꯋꯦ ꯑꯗꯨꯗꯩ ꯃꯥꯁꯨ ꯒ꯭ꯌꯥꯟ ꯒ꯭ꯌꯥꯟ ꯇꯥꯔꯛꯑ ꯃꯥꯜꯂꯦ ꯑꯗꯩꯩ ꯐꯖꯅ ꯐꯝꯊꯔꯛꯑꯦ ꯑꯦ ꯏꯕꯨꯡꯉꯣ ꯅꯪ ꯂ ꯂꯥꯛꯏꯔꯣ ꯑꯩꯅ ꯕꯟꯗꯗꯤ ꯂꯥꯛꯑꯔꯣꯏꯗꯅ ꯄꯩꯁꯥꯁꯦ ꯑꯝꯇ ꯊꯝꯍꯧꯗ꯭ꯔꯦ
ꯃꯊꯪꯗꯩꯗꯤ ꯑꯗꯨꯝ ꯂꯩꯔꯝꯃꯕꯣ
ꯃꯊꯪꯗꯒꯤ ꯂꯩꯇꯦꯗ ꯀꯥꯏꯗꯩꯩ
ꯑꯃꯨꯛ ꯀꯤꯍꯜꯂꯒꯁꯨ ꯌꯦꯡꯉꯦ ꯌꯥꯗꯦ ꯄꯤꯔꯣꯏꯅ ꯈꯪ ꯑꯗꯨ
ꯗꯣ ꯐꯪꯗꯕ ꯀꯩꯀ ꯍꯥꯏꯗꯤ ꯀꯩꯅꯣ ꯆꯠꯇꯕꯗꯣ ꯑꯗꯨꯃꯥꯏꯅ ꯄꯤꯔꯛꯇꯕꯗꯣ ꯀꯃꯥꯏꯅ ꯇꯧꯒꯦ ꯄꯤꯗ ꯄꯤꯔꯛꯇꯕ ꯃꯤꯁꯤꯡꯁꯦ
ꯄꯤꯗ ꯄꯤꯔꯛꯇ꯭ꯔꯒꯅ ꯄꯨꯂꯤꯁ ꯀꯧꯔꯅꯤꯗꯅ ꯑꯗꯨꯒ ꯃꯣꯏꯒꯤ ꯑꯥ ꯌꯨꯝꯗꯒꯤ ꯄꯩꯁꯥꯗꯨꯒ ꯚꯦꯂꯨ ꯃꯥꯟꯅꯕꯗꯣ
ꯑꯥ
ꯑꯧꯗ ꯂꯧꯗꯣ ꯌꯨꯝ ꯑꯃ ꯁꯤꯗꯣꯛꯄ ꯌꯥꯎꯒꯔꯝꯅꯦ ꯀꯩ ꯀꯩꯗꯒꯤ ꯂꯣꯏꯅ ꯑꯗꯨꯁꯨ ꯌꯨꯝ ꯁꯥꯕ ꯍꯧꯛꯇ ꯉꯥꯏꯔꯤꯕ
ꯑꯣ ꯃꯣꯏꯗꯨ ꯌꯦꯡꯉꯣꯅꯦ ꯅꯨꯡꯉꯥꯏꯇꯦ ꯑꯗꯨ ꯑꯃꯨꯛꯁꯨ ꯅꯨꯡꯉꯥꯏꯇꯦꯕ ꯇꯧꯔꯁꯨ ꯀꯣ
ꯎꯝ ꯅꯨꯡꯉꯥꯏꯇ ꯇꯥꯔꯁꯨ ꯍꯧꯖꯤꯛꯀꯤ ꯑ ꯑꯩꯈꯣꯏꯒꯤ ꯒꯤ ꯕꯦꯡꯒꯤꯁꯤꯗꯤ ꯑꯇꯣꯞꯄ ꯃꯥꯟꯅꯗꯦꯕ ꯑꯇꯣꯞꯄꯩꯗꯤ ꯑ ꯍꯥꯏꯗꯤ ꯅꯨꯃꯤꯠꯇꯨ ꯆꯣꯟꯗꯕ ꯌꯥꯗꯦꯗꯅ